ꯇ
ꯀꯅꯥ ꯑꯣꯏ ꯁꯪꯉꯝꯃꯤꯅꯣ
ꯍꯜꯂꯣ
ꯍꯂꯣ
ꯑꯅꯤ ꯄꯥꯏ ꯀꯣ ꯏꯁꯤꯡ ꯀꯜꯂꯤ ꯎꯝ ꯇꯥꯔꯕ
ꯇꯥꯏꯀ ꯅꯥ ꯁꯃꯤꯅꯥ
ꯑꯁ ꯌꯥꯝ ꯄꯤꯛꯅ ꯇꯥꯏ ꯅꯪꯅ ꯍꯪꯖꯤꯨ ꯉꯥꯡꯉꯛꯏꯗꯣ ꯍꯣ ꯀꯩꯅꯣꯒ ꯊꯣꯃꯥꯁꯀ ꯗꯥꯁꯀꯗꯣ ꯀꯟꯐ꯭ꯔꯦꯟꯁ ꯄꯤꯔꯒ ꯐꯣꯟ ꯇꯧꯔꯛꯏꯕ ꯍꯌꯦꯡ ꯆꯠꯄꯒꯤ ꯑꯗ ꯑꯩꯅ ꯑꯩꯗꯤ ꯍꯌꯦꯡ ꯁꯨꯃꯥꯏꯅ ꯇꯧꯕ ꯈꯣꯠꯄ ꯇꯧꯕꯅꯤꯅ ꯆꯠꯊꯣꯛ ꯈꯣꯠꯇꯣꯛꯄꯗꯣ ꯑꯩ ꯍꯌꯦꯡ ꯏꯔꯥꯏꯐꯧꯇꯤ ꯆꯠꯊꯣꯛꯅꯤꯡꯗ꯭ꯔꯤ ꯑꯩ ꯁꯤ ꯂꯥꯏꯒꯤ ꯊꯧꯔꯝꯁꯤ ꯂꯣꯏꯔꯒ ꯆꯠꯊꯣꯛꯑꯁꯨ ꯆꯠꯊꯣꯛꯁꯤ ꯍꯥꯏꯅ ꯍꯥꯏꯕ ꯑꯗꯨꯗꯩꯗ ꯀꯩꯅꯣꯒꯤ ꯖꯣꯅꯤꯅ ꯁꯟꯗꯦ ꯅꯠꯇꯗꯤ ꯁꯪꯗꯦ ꯍꯥꯏꯕꯗꯨꯗ ꯅꯪꯁꯨ ꯌꯥꯗ꯭ꯔꯤꯅꯤ ꯈꯣꯠꯇ꯭ꯔꯤꯅꯤ ꯑꯩꯅ ꯖꯣꯅꯤꯗ ꯗꯤꯄꯦꯟ ꯇꯧꯔꯒ ꯍꯤꯡꯕꯒꯤ ꯋꯥ ꯅꯠꯇꯦ ꯑꯗꯨꯃꯥꯏꯅ ꯈꯟꯒꯅꯨ ꯑꯩꯗꯤ ꯏꯁꯥꯒꯤ ꯑꯩ ꯂꯥꯏ ꯈꯣꯏꯔꯝꯕ ꯑꯃꯨꯛ ꯆꯠꯂꯨꯔꯅꯤ ꯍꯥꯊꯨ ꯍꯥꯊꯨ ꯍꯥ ꯑꯗꯨ ꯑꯗꯥ ꯇꯧꯕ ꯈꯣꯠꯄꯗꯣ ꯑꯩꯉꯣꯟꯗꯁꯨ ꯇꯜꯂꯦ ꯆꯠꯅꯤꯡꯗꯕ ꯅꯠꯇꯦ ꯅꯣꯏꯅ ꯀꯩꯅꯣꯝ ꯍꯧꯕꯗ ꯑꯩ ꯌꯥꯗꯕ ꯀꯥꯟ ꯌꯥꯎꯏꯤ ꯂꯥꯡꯅꯤꯡꯕ ꯀꯣꯏꯅꯤꯡꯕ ꯍꯥꯏꯁꯦ ꯅꯣꯏꯗꯒꯤ ꯑꯩꯅ ꯍꯦꯟꯅ ꯍꯦꯟꯅ ꯉꯥꯡꯅꯅꯤ ꯑꯗꯨꯕꯨ ꯑꯩꯒꯤ ꯇꯥꯟꯖꯥꯅ ꯌꯥꯗ꯭ꯔꯒꯗꯤ ꯑꯩ ꯀꯣꯏ ꯀꯣꯏꯕ ꯌꯥꯄꯣꯟꯗꯦ ꯈꯣꯠꯄ ꯌꯥꯄꯣꯟꯠꯇꯦ ꯍꯌꯦꯡ ꯀꯔꯤ ꯁꯦꯠꯇꯅ ꯅꯪ ꯑꯗꯨ ꯇꯣꯛꯑ ꯌꯥꯔꯦ ꯑꯗꯨ ꯇꯥ ꯇꯥꯗꯥ ꯉꯥꯡꯉ ꯍꯥꯏꯕ ꯑꯩ ꯅꯪ ꯐꯣꯟ ꯇꯧꯔꯒꯗꯣ ꯐꯔꯦ ꯑꯗꯩ ꯑꯩ ꯐꯣꯟ ꯂꯥꯛꯑꯦ ꯑꯝꯇ ꯄꯥꯏꯒꯦ ꯀꯣꯏ ꯅꯪ ꯄꯥꯏꯈꯠꯀꯦꯗꯣ ꯑꯩꯩꯅ ꯄꯥꯏꯈꯠꯂꯦꯅ ꯇꯧꯔꯤ ꯅꯪ ꯐꯣꯟ ꯑꯗꯨ ꯆꯠ ꯂꯩꯔꯝꯃꯦ ꯑꯗꯩꯗꯤ ꯑꯩꯅ ꯐꯣꯟꯗꯣ ꯑꯗꯨꯝ ꯀꯛꯊꯠꯆꯈ꯭ꯔꯦ ꯃꯣꯏꯒꯤꯗꯣ ꯃꯣꯏ
ꯀꯥꯏ ꯆꯦꯄꯥꯏꯅ
ꯀꯥꯏ ꯆ ꯑꯗꯨ ꯋꯥ
ꯉꯁꯤꯗꯤ ꯏꯁꯤꯡ ꯊꯛꯄ ꯌꯥꯝ ꯋꯥꯠꯂꯥ ꯃꯄꯅ ꯇꯀꯞꯗꯥ ꯃꯆꯨꯁꯦ ꯌꯥꯛꯄꯗꯣ ꯇꯧꯏ ꯍꯥꯌꯕ ꯍꯥꯌꯗꯤ ꯑꯦꯁꯤꯌꯁꯨ ꯌꯅ ꯊꯛꯑꯕꯥꯟ ꯆꯀꯆꯇꯣꯀꯄꯩ ꯑꯃꯨꯛ ꯊꯛꯆꯥꯂꯦ
ꯀꯥꯏ ꯆꯠꯁꯦ ꯍꯥꯏꯅꯕꯩꯅꯣꯕ ꯀꯥꯏ ꯆꯠꯁꯦ ꯍꯥꯏꯅꯒꯦ ꯋꯥꯔꯤꯅꯣꯕ
ꯑꯁ ꯌꯥꯝ ꯊꯤꯅ ꯇꯞꯄꯤ ꯅꯪꯒꯤ ꯃꯣꯟꯗ ꯑꯃꯐꯨꯥꯎ ꯇꯥꯔꯗꯤ ꯑꯩꯅ ꯚꯞꯅ ꯁꯥꯖꯤꯜꯂꯒ ꯇꯥꯔꯗꯧ ꯃꯉꯥꯏꯔꯦ
ꯀꯥꯏ ꯗꯒꯦ ꯍꯥꯏꯅꯕꯩꯅꯣ ꯍꯥꯏꯕꯅꯤꯗ
ꯑꯣ ꯇꯥꯔꯦ ꯑꯗꯨꯗꯤ ꯃꯌꯦꯛ ꯁꯦꯡꯅ ꯇꯥꯔꯦ ꯍꯧꯖꯤꯛꯇ ꯅꯪꯅ ꯀꯩꯅꯣ ꯍꯥꯞꯄꯤꯔꯕ
ꯋꯔꯦꯄꯥꯛ ꯍꯄꯩ
ꯑꯣ ꯑꯗꯨꯅꯦꯕ ꯂꯨꯇꯥ ꯇꯥꯗꯦ ꯑꯍꯥꯟꯕꯗꯨꯅꯤ ꯉꯔꯥꯡ ꯆꯠꯄꯁꯦ ꯃꯥ ꯍꯥꯏꯅ ꯅꯣꯏꯔꯣꯝꯗ ꯑꯩꯅ ꯆꯠꯂꯨꯔꯁꯦꯌꯦ ꯑꯗ ꯑꯥ ꯑꯩꯅꯥ ꯍꯦꯅꯥ ꯆꯠꯅꯤꯒꯒꯤ ꯅꯣꯏꯅꯥ ꯄꯂꯛꯄꯗ ꯑꯩꯁꯨ ꯆꯠꯅꯤꯟꯅꯒꯤ ꯈꯣꯅꯤꯟꯅꯒꯤ ꯑꯗꯣ ꯑꯩ ꯇꯟꯖꯁꯤꯒꯤ ꯀꯩꯅꯣ ꯇꯧꯕꯅꯤ ꯀꯣꯠꯄꯅꯤ ꯍꯥꯏꯕꯅꯦꯕ ꯑꯩꯅꯥ ꯔꯖ ꯀꯛꯆꯤꯟꯗ ꯑꯣꯏꯅꯥ ꯆꯠꯂꯨꯔ꯭ꯁꯤ ꯗꯥ ꯄꯣꯇꯣꯟꯗꯁꯨ ꯀꯩꯟ ꯇꯧꯅꯖꯕ꯭ꯔꯥ ꯈꯣꯠꯄ ꯑꯗ ꯑꯃ ꯑꯗꯨꯗꯨꯗꯨꯗ ꯍꯥꯏꯔꯤꯌꯦ ꯒ꯭ꯌꯥꯅ ꯇꯥꯗꯦꯗ
ꯈꯨꯗꯛꯇꯁꯨ ꯂꯩꯔ ꯅꯠꯇ꯭ꯔꯣ ꯍꯥꯟꯅ ꯍꯥꯏꯅꯕ ꯋꯥꯔꯤꯔꯣ ꯑꯩꯁꯦ
ꯉꯔꯥꯡ ꯅꯍꯥꯟꯗꯒꯤ ꯍꯥꯏꯕꯅꯦ ꯑꯗꯣ ꯑꯩꯅ ꯉꯔꯥꯡꯗꯒꯤ ꯍꯥꯏꯕ ꯃꯥꯡꯗ ꯍꯥꯏꯕꯅꯤ ꯋꯥꯔꯤꯗꯨꯕꯨꯗꯤ ꯉꯔꯥꯡꯗ ꯍꯥꯏꯕꯁꯦ ꯖꯟꯁꯟ ꯑꯩꯈꯣꯏ ꯃꯌꯥꯝ ꯀꯟꯐ꯭ꯔꯦꯟꯁ ꯇꯧꯔꯒ ꯑꯩ ꯁꯥꯔꯕꯅꯦꯕ ꯖꯟꯁꯟꯅ ꯑꯩꯗꯤ ꯁꯒꯣꯜꯁꯦꯟꯗꯤ ꯌꯥꯔꯣꯏ ꯁꯨꯇꯤ ꯂꯩꯇꯦ ꯅꯣꯡꯃꯥꯏꯖꯤꯡ ꯅꯠꯇꯗꯤ ꯌꯥꯔꯣꯏ ꯍꯥꯏꯕ ꯑꯗꯨꯅ‌ꯦ ꯇꯧꯔꯤꯁ‌ꯦ ꯒ꯭ꯌꯥꯟ ꯑꯝ ꯇꯥꯗꯦ ꯅꯪꯅ ꯅꯍꯥꯟ ꯑꯩꯁꯦ ꯑꯗꯨꯝ ꯀꯥꯞ ꯂꯩꯔꯦ ꯅꯪꯅ ꯃꯣꯖꯥ ꯐꯨꯔꯤꯠꯇꯣ ꯁꯦꯔꯥꯟ ꯇꯨꯔꯥꯟ ꯄꯨꯔ ꯆꯠꯂꯦ ꯀꯃꯥꯏꯅ ꯇꯧꯅꯣꯕ
ꯀꯔꯝꯕ ꯃ‌ꯣꯖꯥꯐꯨꯔꯤꯠ
ꯀꯣꯛ ꯆꯥꯛꯄ꯭ꯔꯥ ꯀꯩꯅ‌ꯣꯝ ꯇꯧꯏꯗ ꯅꯪꯒꯤ ꯃꯣꯖꯥꯐꯨꯔꯤꯠ ꯂꯪꯊꯣꯛꯑꯝꯃꯒ ꯑꯩꯒꯤ ꯃꯣꯖꯥꯐꯨꯔꯤ ꯃꯆꯥ ꯄꯦꯛꯇ꯭ꯔꯨꯗꯨ ꯄꯨꯔ ꯆꯠꯈ꯭ꯔꯦ ꯅꯪꯅ
ꯂꯤꯠꯂꯒꯅ ꯆꯠꯂꯤꯗ‌ꯣ ꯑꯩꯅ
ꯂꯤꯠꯂꯒ ꯆꯠꯄꯗ ꯅꯪ ꯅꯁꯥꯒꯤ ꯃꯖꯆꯥ ꯄꯨꯔꯤꯕꯕ ꯃꯁꯛ ꯈꯪꯗ꯭ꯔꯕ꯭ꯔꯕ ꯅꯪꯁꯤ
ꯈꯪꯗꯦ ꯀꯥꯏ ꯂꯩꯔꯦ ꯈꯪꯗꯦꯅꯨꯡꯖꯕ ꯁꯦꯒꯥꯏꯕ ꯁꯦꯒꯥꯏꯔꯦ
ꯑꯦ ꯁꯒꯥꯏꯗꯤ ꯁꯒꯥꯏꯗꯕꯅꯤꯍꯦ ꯅꯪꯁꯨ
ꯃꯥꯅꯤꯡꯋꯥꯏꯗꯣ ꯈꯔ ꯁ‌ꯦꯒꯥꯏꯕ ꯃꯥꯟꯕ
ꯁꯦꯒꯥꯏꯗꯕꯅꯤ ꯇꯨ ꯅꯒꯤ ꯃꯣꯖꯥꯐꯨꯔꯤꯠ ꯇꯨꯛ ꯑꯇꯨꯛ ꯋꯥꯇꯨꯞ‌ꯇꯨꯡ ꯆꯥꯎꯥꯎꯕꯁꯤ ꯑꯩꯈꯣꯏ ꯊꯕꯂꯛꯅꯦꯕ ꯅꯪꯖꯤ ꯀꯃꯥꯏꯅ ꯇꯧꯗꯣꯏꯅꯣ ꯑꯩꯅ ꯅꯍꯥꯟꯁꯦ ꯃꯨꯖꯥꯐꯨꯔꯤꯠ ꯂꯤꯠꯀ‌ꯦꯅ ꯇꯧꯕ
ꯎꯝ
ꯈꯥꯏꯅ ꯃꯖꯥꯄꯨꯔꯠꯁꯤꯅ ꯑꯁꯨꯛ ꯌꯥꯝ ꯆꯥꯎꯔꯝꯃꯤꯁꯤꯅ ꯃꯥꯗꯤ ꯁꯦꯔꯥꯟ ꯇꯨꯔꯥꯟ ꯄꯨꯔ ꯃꯥꯜꯜꯂꯤꯦ ꯃꯁꯤ ꯑꯉꯥꯡꯁꯤꯡ ꯦꯅ ꯑ ꯅꯪꯁꯦ ꯀꯃꯥꯏꯅ ꯇꯧ ꯇꯧꯗꯣꯏꯅ ꯑꯃꯃꯝ ꯂꯪꯊꯣꯛꯑꯝꯗꯗꯤ ꯌꯥꯗꯕꯤ ꯇꯥꯏ ꯑꯣ ꯑꯩꯒꯤ ꯃꯅꯝ ꯅꯝꯃꯝꯃꯥꯅꯤ ꯅꯉ‌ꯣꯡꯗ ꯅꯪꯒꯤ ꯃꯅꯝ ꯅꯃꯝꯃꯥꯅꯤ ꯑꯩ ꯐꯨꯔꯤꯠꯇꯨ
ꯎꯝ
ꯎꯝ ꯎꯝ ꯃꯅꯝ ꯃꯥꯟꯅ ꯇꯥꯕ ꯑꯗꯨꯕꯨꯗꯤ
ꯍꯣꯏꯅꯦ ꯑꯗꯨꯅꯤ ꯑꯩꯗꯤ ꯈꯪꯒꯦ ꯅꯍ ꯍꯥꯏꯥꯟꯁꯤꯗ ꯑꯃꯨꯛꯁꯨ ꯂꯦꯠꯂꯨꯔꯕꯅꯦ ꯑꯩꯗꯤ ꯑꯗꯨꯝ ꯑꯗꯨꯝꯕ ꯌꯥꯝ ꯂꯩꯕ ꯃꯖꯥꯄꯤꯛꯇꯁꯨ ꯑꯗꯨꯝ ꯃꯥꯟꯅꯕ ꯑꯗꯨꯒꯤ
ꯆꯥꯔꯝꯃꯣꯏꯦ ꯅꯉꯣꯟꯗ ꯂꯤꯠꯂꯤꯗꯨ ꯄꯤꯛꯇ꯭ꯔꯣ ꯄꯤꯛꯄ ꯐꯨꯠꯅꯤ ꯑꯩꯉꯣꯟꯗꯕꯨ꯫ ꯆꯤꯟꯕꯅꯦ ꯍꯥꯏꯕ ꯑꯗꯣ꯫
ꯈꯪꯗꯦꯁꯨ ꯂꯤꯠ ꯆꯠꯂꯦ ꯀꯃꯥꯏꯟ ꯇꯧꯔꯤꯅꯣ ꯈꯪꯗꯦ ꯑꯩꯁꯨ꯫
ꯃꯣꯖꯥ ꯐꯨꯠꯂꯤ ꯑꯩꯅ ꯃꯣꯖꯥ ꯐꯤꯠ ꯂꯩꯅꯤꯡꯉꯥꯏ ꯂꯩꯇ꯭ꯔ ꯀꯥꯟꯁꯤꯗ ꯃꯥꯅ ꯃꯣꯖꯥ ꯐꯨꯁꯤ ꯃꯆꯥꯖꯤꯃꯨꯛ ꯄꯨꯕ ꯆꯈꯔ꯭ꯤꯁꯤꯕꯨ ꯅꯪꯒꯤꯁꯤꯗ ꯑꯩꯉꯣꯟꯗ꯫ ꯂꯤꯠꯄ ꯁꯨꯡ ꯌꯥ ꯌꯥꯔꯣꯏ ꯍꯥꯏꯕ꯫ ꯆꯥ ꯆꯥꯔꯣꯏꯍꯥꯏꯕ ꯅꯪꯒꯤꯁꯤꯗꯤ ꯑꯩꯉꯣꯟꯗ ꯀꯗꯥꯏꯗꯒꯤ ꯅꯪꯒꯤꯁꯤꯗꯤꯛ ꯍꯦꯛꯇ ꯕꯣꯔꯥꯁꯥꯎ ꯕꯣꯔꯥꯖꯥꯎ ꯅꯤ ꯅꯪꯒꯤꯁꯤꯗꯤ꯫
ꯈꯪꯗꯦ ꯑꯩ ꯑꯩ ꯂꯤꯠꯂꯤ ꯑꯗꯨꯝ ꯃꯥ꯫
ꯑꯗꯨꯛ ꯌꯥꯝ ꯄꯤꯛꯄꯗꯨꯕꯨ ꯅꯪ ꯀꯃꯥꯏꯅ ꯊꯤꯡꯖꯤꯜꯂꯒ ꯆꯠꯂꯤꯅꯤ ꯁꯤꯅꯦ꯫ ꯈꯥꯜꯂꯤꯁꯤ꯫
ꯑꯗꯨꯝ ꯂꯤꯠꯂꯤ ꯀꯔꯤꯅꯣ ꯑꯩ ꯑꯁꯨꯝꯕ ꯁꯥꯏꯁ ꯃꯌꯥꯝ ꯂꯩꯌꯦ꯫
ꯎꯝ ꯄꯣꯏꯔꯦꯍꯦ ꯆꯥꯖꯨ ꯆꯥꯔꯝꯃꯣꯏꯅ ꯌꯦꯡꯉꯨꯅꯦ꯫ ꯑꯗꯨꯏꯗꯨꯅꯅꯦ ꯄ꯭ꯔꯣꯄꯣꯁꯟ ꯆꯥꯏꯑꯦꯕ ꯑꯩꯉꯣꯟꯗ ꯂꯤꯠꯆꯕꯗ ꯑꯩꯒꯤꯗꯤ ꯄꯤꯛꯄꯅꯤꯅ꯫ ꯅꯪꯒꯤꯁꯤꯗꯤ ꯀꯗꯥꯥꯏꯗꯒꯤ꯫ ꯑꯁꯤꯗꯤ ꯄꯨꯔꯥ ꯀꯩꯅꯣ ꯌꯧꯔꯅꯤ ꯑꯩꯉꯣꯟꯗ ꯑꯟꯗꯔꯋꯦꯌꯥꯔ ꯌꯧꯔꯅꯤ ꯁꯦꯠꯄꯗ ꯂꯤꯠꯄꯗ꯫ ꯅꯪꯒꯤ ꯄꯣꯇꯣ ꯃꯌꯦꯛ ꯁꯦꯡꯗꯕꯁꯤꯡ ꯃꯌꯥꯝꯗ ꯑꯩꯉꯣꯟꯗ ꯑꯩꯒꯤ ꯕꯦꯛꯇ ꯑꯩꯒꯤ ꯋꯥꯂꯦꯠꯇ ꯌꯥꯎꯔꯤꯌꯦ ꯑꯩꯅ ꯉꯍꯥꯟ ꯆꯤꯡꯊꯣꯛꯑ ꯌꯦꯡꯕ ꯅꯣꯛ ꯅꯤꯡ ꯖꯥꯠꯅꯤ ꯌꯥꯝꯅ꯫
ꯀꯝꯕ ꯫
ꯅꯪꯒꯤ ꯐꯣꯠꯇꯣ ꯑꯅꯤ ꯑꯍꯨꯝ ꯌꯥꯎꯏꯗ ꯑꯩꯉꯣꯟꯗ꯫
ꯐꯥꯁꯄꯣꯠꯂꯣ ꯀꯩꯅꯣ꯫
ꯄꯥꯁꯄꯣꯠ ꯉꯥꯛꯇꯅꯤ꯫
ꯑꯣ꯫
ꯀꯃꯥꯏꯅ ꯌꯥꯎꯔꯝꯃꯤꯕꯀ ꯍꯪꯉꯛꯎꯗꯅ꯫
ꯈꯪꯉꯤꯗ ꯑꯗꯨꯕꯨꯗꯤ
ꯀꯃꯥꯏꯅ ꯈꯪꯉꯤꯕ
ꯅꯍꯥꯟꯃꯨꯛ ꯂꯧꯔꯤꯗꯤ ꯅꯅ
ꯏꯁ ꯑꯩ ꯂꯧꯕꯁꯨ ꯅꯠꯇꯅ꯫
ꯂꯧꯏ꯫
ꯅꯪꯒꯤ ꯉꯥꯃꯨ ꯅꯪꯒꯤ ꯕꯦꯛ꯫ ꯏꯁꯤꯡꯅ ꯆꯣꯠꯄ꯭ꯔꯣ ꯀꯔꯝ ꯇꯧꯗꯥꯏꯅꯦ ꯑꯗꯨ ꯇꯧꯕꯗꯨꯗ ꯀꯪꯍꯟꯕꯗꯩ ꯁꯨꯝ ꯊꯝꯒꯤꯕꯗꯩꯩ ꯅꯪꯅ ꯄꯨꯗꯕꯗ ꯑꯩꯅ ꯍꯥꯞꯆꯤꯟꯕꯅꯤ꯫
ꯁꯤꯗ ꯑꯁ ꯂꯩꯔꯦ ꯑꯃꯅ ꯕꯨꯂꯨ ꯃꯆꯨ ꯂꯤꯠꯄꯗꯣ ꯑꯃꯅ ꯇꯤ ꯁꯥꯔꯠ ꯋꯥꯏꯠ ꯂꯤꯠꯄꯗꯨ꯫ ꯑꯩꯒꯤꯁꯤꯒꯤ ꯄꯥꯁꯄꯣꯠꯁꯤ꯫ ꯑꯩ ꯁꯤꯒꯤ ꯄꯥꯁꯄꯣꯠꯁꯦ ꯂꯥꯛꯇꯅ ꯂꯪꯊꯣꯛꯅꯤꯡꯕ ꯑꯃꯥ ꯌꯥꯎꯏ ꯁꯛꯅꯤ ꯀꯥꯏꯅꯁꯤꯕꯨ ꯃꯤ ꯁꯨꯃꯥꯟ ꯃꯥꯥꯟꯗꯦꯃꯤ꯫
ꯊꯤꯕꯩꯅꯤ꯫
ꯌꯥꯡ ꯀꯪꯇꯔꯤꯛ ꯀꯪꯉꯥ ꯈꯨꯊꯤ ꯑꯃꯅꯤ ꯁꯦꯗ ꯑꯩꯁꯦ꯫ ꯫ ꯊꯤꯕ ꯅꯠꯇꯦ ꯑꯗꯣ ꯅꯪꯒꯤ ꯐꯣꯇꯣꯁꯦ ꯌꯦꯡꯉꯨꯅꯦ ꯁꯤꯅ ꯑꯃꯨꯛ ꯑꯉꯥꯡ ꯑꯣꯏꯔꯤꯉꯩꯒꯤꯅꯤ ꯁꯤꯅ ꯑꯃꯨꯛ ꯈꯤꯇꯪ ꯑꯃꯨꯛ ꯆꯥꯎꯔ ꯃꯥꯜꯂꯤ꯫ ꯑꯩꯉꯣꯟꯗ ꯍꯥꯄ ꯊꯝꯕꯅꯤ ꯍꯥꯡ ꯑꯩꯈꯣꯏ ꯕꯦꯝꯃꯒꯤꯅꯤꯁꯤꯅ ꯅꯪꯒꯤ ꯑꯅꯤ ꯑꯃꯁꯨ ꯌꯥꯎꯔꯦ꯫ ꯍꯩꯒ
ꯎꯝ ꯅꯁꯤ ꯇꯥꯡ ꯀꯌꯥꯅꯣ
ꯉꯁꯤ ꯇꯥꯡ ꯀꯨꯟꯒꯇꯔꯦꯠ ꯅꯄꯣꯛꯀꯤ ꯄꯣꯠꯇꯣ ꯑꯃꯁꯨ ꯌꯥꯎꯔꯤ ꯁꯤꯗꯩꯗ
ꯍꯨꯖꯤꯟꯒꯦ ꯇꯧꯔꯤꯁꯤ ꯒ꯭ꯌꯥꯟ ꯇꯥꯔꯗꯤ ꯇꯧꯔꯤꯁꯤ
ꯄꯩꯁꯥꯁꯦ ꯃꯇꯠ ꯃꯆꯞ ꯃꯇꯞ ꯇꯔꯥ ꯆꯠꯄꯤ ꯃꯌꯥꯝꯁꯦ ꯄꯨꯡꯛ ꯌꯥꯎꯗ ꯌꯥꯎꯏꯤ ꯀꯩ ꯀꯩꯒꯤꯅꯣ ꯈꯪꯗꯦ ꯈꯨꯟꯕꯁ ꯃꯌꯥꯝ ꯍꯥꯞꯆꯤꯟꯕꯅꯦ ꯑꯩꯅ ꯁꯤꯁꯤꯗ ꯑꯗꯣ ꯆꯍꯤ ꯈꯨꯗꯤꯡ ꯌꯥꯎꯏꯤ ꯄꯩꯁꯥ ꯃꯆꯦꯠ ꯃꯆꯦ ꯃꯌꯥꯝꯁꯦ
ꯇꯥꯡ ꯍꯧꯔꯛꯀꯅꯤꯈꯟꯕꯗ ꯇꯟꯕ ꯑꯃ ꯌꯥꯎꯔꯏ
ꯑꯗꯨꯅꯦ ꯀꯛꯂꯦ ꯑꯩꯖꯨ ꯍꯥ ꯂꯩꯕ
ꯈꯤꯟꯖꯥꯡ ꯆꯥꯔꯕ
ꯎꯝ ꯊꯔꯣꯏ ꯀꯥꯡꯍꯧ
ꯅꯪ ꯊꯣꯡꯗꯥꯏ ꯉꯁꯥꯏ ꯈꯥꯃꯦꯟꯁꯤꯟ ꯆꯥꯔꯒ
ꯑ ꯉꯁꯥꯏ ꯉꯥ ꯆꯥꯔꯦ ꯑꯗꯨꯒ ꯀꯤꯂꯤꯁꯅꯥ ꯈꯔ ꯂꯦꯝꯕꯗꯨꯅꯅꯦ ꯃꯍꯤ ꯊꯥꯛꯆꯜꯂꯒ ꯑꯃꯨꯛ ꯊꯣꯡꯗꯣꯛꯑꯦ ꯂꯥꯏꯄ ꯎꯝ ꯇꯧꯔ ꯆꯥꯔꯦ ꯍꯥ ꯕꯔ ꯂꯥꯎꯕꯗꯣ ꯂꯥꯛꯑꯣ ꯀꯪꯉꯀꯥꯟꯗꯗꯤ ꯖꯋ꯭ꯥꯏ ꯖ꯭ꯋꯥꯏ ꯖꯋꯥꯥꯏ ꯇꯥꯏꯌꯦ ꯃꯥꯒꯤ ꯆꯣꯠꯂꯖꯨ ꯑꯩꯈꯣꯏꯒꯤ ꯃꯩꯁꯥ ꯐꯪꯉꯤꯉꯒꯤ ꯑꯃꯈꯛ ꯅꯞꯁꯟꯕꯤꯗꯣ ꯑꯣꯏꯦꯗꯅꯀꯣ ꯀꯥꯞ ꯀꯥꯟꯗꯦ ꯖꯋꯥꯢ ꯖꯋ ꯇꯥꯏꯕ
ꯀꯥꯡ ꯌꯥꯝ ꯄꯥꯏꯌꯦꯃꯦ ꯁꯤꯕꯣ
ꯁꯩꯁꯦ ꯕꯦꯠꯅ ꯐꯅꯌꯥꯝ ꯍꯥꯠꯂꯕꯅꯤ
ꯃꯊꯛꯇ ꯂꯩꯅꯤ ꯑꯗꯨ ꯀꯥꯡ ꯐꯖꯟ ꯄꯥꯏꯕ ꯋꯥꯅꯤ ꯑꯩ ꯀꯣꯛꯁꯤ ꯀꯩꯅꯣ ꯆꯤꯡꯍꯤ ꯂꯨꯖꯕꯅꯦ ꯌꯥꯝ ꯅꯨꯡꯉꯥꯏ
ꯅꯨꯡꯉꯥꯏꯕꯅꯦ ꯀꯣꯛꯆꯤꯡꯒꯤ ꯂꯨꯖ
ꯁꯤ ꯉꯁꯥꯏ ꯁꯝꯕ꯭ꯔꯩ ꯃꯅꯥ ꯍꯦꯛ ꯕꯦ
ꯁꯪꯕ꯭ꯔꯩ ꯃꯅꯥꯗꯣ ꯄꯥꯝꯕꯤ ꯆꯥꯔ ꯑꯝꯇ ꯄꯥꯝꯃꯦꯕ
ꯁꯤ ꯍꯧꯔꯤ ꯑꯩꯈꯣꯏ ꯃꯅꯤꯡꯗ ꯊꯥꯕꯜꯂꯩ ꯑꯗꯣ ꯃꯥꯗꯤ ꯖꯣꯇꯣꯟ ꯇꯩꯗ ꯌꯥꯗꯦ
ꯑꯗꯨꯕꯨꯗꯤ ꯏꯇꯣꯟ ꯇꯧꯗ꯭ꯔ ꯗ ꯅꯇꯣꯟ ꯇꯧꯗ꯭ꯔꯗꯤ ꯑꯐꯕ ꯑꯄꯣ ꯑꯝꯇ ꯂꯩꯇꯦꯗꯥ
ꯄꯦꯟꯁꯤꯟ ꯃꯆꯥꯗꯣ ꯍꯥꯞꯄꯦ ꯑꯗꯒꯤ ꯈꯣꯡꯆꯥꯏ ꯅꯥꯞ ꯕꯤ ꯍꯥꯞꯄꯦ ꯇꯦꯔꯥ ꯄꯥꯏꯕꯤ ꯍꯥꯞꯄꯦ ꯁꯝꯕ꯭ꯔꯩ ꯃꯅꯥ ꯍꯥꯞꯄꯦ ꯑꯗꯒꯤ ꯀꯩꯅꯣꯒꯤ ꯆꯨꯕꯥꯀꯣꯁꯨꯝ ꯃꯅꯥ ꯍꯞꯄꯦ ꯑꯗꯩꯩ
ꯀꯨꯏꯔꯦꯗꯥ ꯆꯤꯡꯍꯤ-ꯎꯇꯤꯒ ꯂꯨꯗꯕ ꯑꯈꯣꯏꯅ ꯂꯨꯔꯤꯖꯦ ꯆꯤꯡꯍꯤ ꯑꯅꯧꯕꯗꯨꯅꯦ
ꯀꯩꯅꯣ ꯑꯣ ꯀꯩ ꯍꯥꯏꯒꯦ ꯄꯨꯡ ꯃꯅꯥ ꯍꯥꯞꯄꯦ ꯆꯝꯄ꯭ꯔꯥ ꯃꯅꯥ
ꯅꯨꯡꯉꯥꯏ ꯀꯣꯛꯁꯦ ꯏꯪꯉꯦꯕ ꯑꯩꯈꯣꯏ ꯆꯦꯡꯗꯨ ꯃꯤꯛꯁ ꯇꯧꯗꯕꯣ ꯑꯐꯕ ꯑꯃ ꯐꯠꯇꯕ ꯇꯣꯉꯥꯟ-ꯇꯣꯉꯥꯟ ꯊꯝꯃꯦꯕ ꯐꯧꯗꯣ ꯍꯥꯟ ꯆꯥꯝ ꯂꯣꯏꯔꯒꯥ ꯆꯐꯔꯗꯣ ꯑꯃꯨꯛ ꯆꯥꯝꯕ
ꯎꯝ
ꯑꯗꯒꯤ
ꯑꯐ ꯂꯧꯍꯧꯔꯒ ꯐꯠꯇꯕ ꯂꯪꯊꯣꯛꯈꯤꯕ
ꯎꯝ ꯁꯨꯄꯔꯒꯤꯗꯤ ꯑꯃꯨꯛ ꯍꯟꯗꯣꯛꯈꯤꯔꯦ
ꯍꯨꯟꯗꯣꯛꯇꯗꯤ ꯀꯩꯅꯣ ꯁꯨꯄꯔ ꯃꯍꯤꯕꯨ ꯑꯈꯣꯏꯗꯤ ꯄꯨꯜꯂꯞ ꯌꯥꯟꯁꯤꯜꯂ ꯊꯝꯃꯕꯅꯤꯅ ꯐꯔꯛ ꯇꯥꯏ ꯍꯥꯏꯕ
ꯑꯈꯣꯏ ꯌꯥꯟꯁꯤꯟꯗꯦ ꯇꯣꯉꯥꯟ ꯇꯣꯉꯥꯟ ꯊꯝꯃꯦꯕ ꯑꯗꯨꯏ
ꯎꯝ ꯉꯁꯥꯏ ꯆꯦꯡꯗꯣ ꯑꯃꯨꯛ ꯊꯤꯜꯂꯛꯑꯃꯦ ꯈꯣꯡꯃꯟ ꯆꯦꯡ ꯕꯣꯔꯥ ꯑꯃꯃꯨꯛ ꯊꯤꯜꯂꯛꯑꯃꯦ ꯑꯩꯈꯣꯏ ꯆꯦꯡꯁꯦ ꯁꯨꯛꯋꯥꯟ ꯋꯥꯟꯗ꯭ꯔꯕꯅꯤ ꯃꯣꯏꯅ ꯊꯥꯛ ꯂꯩꯔꯕꯅꯦ
ꯅꯣꯏ ꯆꯥꯛꯇꯣ ꯍꯥꯎꯗꯤ ꯍꯥꯎꯇꯦꯉꯣ ꯐꯖꯅꯥ
ꯎꯝ ꯆꯦꯡꯁꯦ ꯑꯔꯤꯕꯗꯤ ꯍꯥꯎꯇꯦꯕ ꯑꯔꯤꯕꯗ ꯆꯍꯤ ꯍꯦꯟꯈ꯭ꯔꯗꯤ ꯆꯦꯡꯁꯦ ꯍꯥꯎꯇꯦꯕ ꯊꯣꯠꯄꯩ ꯆꯥꯡꯁꯨ ꯋꯥꯠꯂꯤ ꯑꯗꯩ ꯀꯔꯧ ꯀꯧꯔꯧ ꯀꯔꯧ ꯂꯥꯎꯋꯦꯕ
ꯑꯩ ꯑꯃꯨꯛ ꯊꯝꯃꯣ ꯑꯃꯨꯛ ꯇꯧꯔꯛꯀꯦ
ꯇꯥꯔꯕ ꯄꯨꯡꯃꯨꯛꯅ ꯍꯣꯏ ꯌꯦꯡꯈꯤꯒꯦ ꯄꯨꯡ ꯌꯧꯔꯕꯣ ꯌꯧꯔꯦ ꯌꯧꯔꯦ ꯍꯣ ꯊꯝꯃꯨ ꯊꯝꯃꯨ ꯌꯥꯔꯦ